ꯍꯜꯂꯣ ꯍꯜꯂꯣ ꯍꯜꯂꯣ ꯕꯗꯔ
ꯐ
ꯀꯔꯤꯅꯣ ꯀꯃꯥꯏ ꯀ ꯒ꯭ꯔꯦꯖꯨꯌꯦꯁꯟ ꯇꯧꯈꯤꯕꯗꯒꯤ ꯄꯥꯎ ꯐꯥꯎꯅꯔꯤꯗꯧ ꯐꯪ ꯍ
ꯑ
ꯀꯪ ꯅꯪ ꯅꯪ ꯂꯩꯗ ꯕꯦꯡꯒꯣꯜ ꯅ
ꯑꯅꯤ
ꯀꯩ ꯅꯪ ꯇꯝꯃꯤꯖ ꯀꯩ ꯀꯣꯁꯅꯣ
ꯎꯝ ꯅ ꯆꯊ ꯂꯩꯕꯅꯤꯗ ꯑꯗ ꯌꯗꯔꯤ ꯍꯥꯏꯗꯣ ꯇꯣꯄꯣꯣꯏꯇ
ꯗꯦꯜꯂꯤ ꯃ ꯂꯩ
ꯂꯩ ꯂꯩ ꯑꯗꯨ ꯇꯥꯗꯣꯣꯔꯦꯅꯦ ꯑ ꯍꯋꯥꯏ ꯑꯃꯃꯤ ꯑꯩꯈꯣꯏ ꯀꯥꯏꯅꯦ ꯃꯤꯅꯤꯒ ꯇꯧꯕꯗꯣ
ꯎ
ꯈꯪꯒꯦꯗ ꯇ ꯍꯧꯁ ꯌꯥꯏꯁꯦ
ꯀꯔꯤꯅꯣꯃ ꯅꯪ ꯇꯝꯃꯤꯔꯣ
ꯀꯩ ꯊꯣꯛ ꯊꯣꯛꯣꯛꯄ ꯇꯧꯗꯦꯗ
ꯅ ꯃꯥ ꯏꯟꯖꯤꯅꯤꯌꯥꯔꯤ ꯇꯧꯋꯤ ꯍꯥꯏꯗꯣ ꯏꯆꯥ ꯅꯨꯄꯥꯗꯣ
ꯇ
ꯑ
ꯁꯨꯝ ꯇ꯭ꯔꯥꯏ ꯇꯧꯁꯜꯂꯤꯕ ꯑꯗꯨꯅꯤꯗ
ꯑꯁ ꯑꯗꯨ ꯍꯥꯏꯗꯣꯛꯅꯤꯡꯗꯦꯅꯦ ꯑꯩꯈꯣꯏꯗꯒ
ꯏꯀꯥꯏꯗꯗꯤ ꯀꯩꯅꯣꯅꯦ
ꯌꯦꯁ ꯌꯦꯁ ꯌꯥꯔꯦꯗ ꯍꯧꯗ
ꯎꯝ
ꯆꯆꯥ ꯄꯨꯈꯝꯗ ꯆꯥꯃꯤꯟꯅꯔꯛꯑꯒ ꯑꯗꯨꯃꯥꯏ ꯇꯧꯔ ꯑꯩ
ꯐꯒꯤ ꯇꯧꯕꯅꯤꯗ ꯍꯥꯏꯩꯅ ꯑꯁ ꯈꯥꯟꯗꯦ ꯑꯁ ꯇꯨꯌꯦꯜꯞ ꯂꯣꯏꯔꯦ ꯇꯝꯃꯝꯕꯁꯨ ꯐꯗꯧꯅꯤꯗ ꯑꯩꯈꯣꯏꯒꯤ ꯒ꯭ꯔꯦꯖꯨꯑꯦꯁꯟ ꯂꯣꯏꯔꯦ ꯇꯝꯃꯕꯅꯤꯅ ꯀꯔꯤꯕꯨꯗꯤ ꯇꯧꯏꯦ ꯥꯟꯇꯦꯖꯄꯗꯤ ꯑꯩꯅ ꯌꯥꯝ ꯍꯥꯏꯗꯤ ꯑꯗꯨꯝ ꯇꯝꯃꯨ ꯒ꯭ꯔꯦꯖꯨꯋꯦꯁꯟ ꯇꯝꯃꯛꯄꯗꯣ ꯍꯣꯏ ꯁꯕꯖꯦꯦꯛꯛꯇꯣ ꯃ ꯁꯣ ꯁꯔꯒ ꯄꯅꯤꯅꯥ ꯇ ꯑꯦ ꯑꯗꯨꯝ ꯆꯥꯡ ꯑꯗꯨꯝ ꯅꯨꯡꯕꯨꯗꯤ ꯅꯨꯡꯉꯥꯏꯌꯦꯕ ꯄꯥꯕ ꯀꯥꯟꯗ ꯐꯛꯄ ꯀꯥꯟꯗ ꯑꯗꯨꯝ ꯚꯕꯥꯞ ꯆꯥꯕꯗꯗꯤ ꯑꯣꯏꯌꯦ ꯑꯗꯨꯗ ꯑꯁꯃꯤ ꯂꯥꯏꯔꯤꯛ ꯍꯩꯕ ꯍꯩꯕ ꯌꯥꯝꯅ ꯊꯦꯡꯅꯩꯗ ꯍ
ꯀꯩꯅꯅ ꯑꯗꯨꯗꯤ ꯀꯩꯅꯅꯅꯦ ꯑꯩꯣꯏ ꯍꯥꯏ ꯆꯖꯤꯗꯤꯕꯨ
ꯑ ꯑꯗꯨꯅꯦ
ꯑ ꯇ ꯎꯦ ꯑꯗꯨꯗꯥꯏꯗꯨꯕꯨ ꯀꯌꯥꯝ ꯁꯥꯕ꯭ꯔꯣ
ꯌꯥꯝ ꯀꯟꯅ ꯁꯥꯕꯗꯤ ꯑꯣꯏꯗꯌꯦ ꯑꯗꯨꯝ ꯃꯅꯤꯄꯨꯔ ꯗꯤ ꯃꯥꯅꯦ ꯌꯨꯝꯗ ꯐꯣꯟ ꯑꯃꯨꯛꯃꯨꯛ ꯌꯨꯝꯗ ꯇꯧꯕ ꯀꯥꯟꯗꯅꯦ ꯑꯗꯨꯝ ꯂꯩꯔꯤꯕ ꯗꯤꯒ꯭ꯔꯤ ꯁꯦꯜꯁꯤꯌꯁꯁꯤꯡꯉꯩꯗꯣ ꯑꯗꯨꯝ ꯀꯩ ꯇꯧꯋꯦꯕ ꯑꯞ ꯃꯥꯟꯅꯅ ꯑꯗꯨꯝ ꯂꯩꯌꯦꯕ ꯑꯄꯩ ꯑꯄ ꯍꯣꯁꯇꯦꯜꯗ ꯂꯩꯕꯅꯤꯅ ꯀꯔꯤ ꯇꯧꯋꯦ ꯆꯥꯕ ꯊꯛꯄ ꯐꯤ ꯑꯗꯨꯝ ꯅꯨꯡꯉꯥꯏ ꯃꯣꯏ ꯑꯥ ꯍꯣꯁꯇꯦꯜꯗ ꯍꯣꯁꯇꯦꯜꯗ ꯂꯩꯌꯦꯕ
ꯆꯥꯕ ꯃꯦꯁꯇ ꯄꯤꯔꯔꯕ
ꯑꯥ ꯃꯦꯁꯇ ꯆꯥꯏꯌꯦ
ꯃꯣꯏ ꯑꯗꯨꯝ ꯀꯩꯀꯩ ꯃꯊꯦꯜ ꯇꯧꯋꯤ ꯅꯨꯡꯇꯤꯒꯤ ꯑꯗꯨꯝ ꯁꯤꯟꯕ꯭ꯔꯣ
ꯑꯁ ꯑꯗꯨꯝ ꯁꯤꯜꯂꯤꯗ ꯑꯅꯝꯕꯅ ꯑꯩꯈꯣꯏ ꯆꯤꯟꯖꯥꯛꯁꯦ ꯃꯅꯤꯄꯨꯔꯃꯨꯛ ꯍꯥꯎꯕ ꯂꯩꯇꯦꯗ ꯁꯤꯜꯂꯦꯕ ꯃꯣꯏ ꯍꯥ
ꯇꯟꯗꯤ
ꯇꯟꯗꯤ ꯑꯗꯨꯝ ꯌꯥꯎꯋꯦ ꯇꯟ ꯑꯗꯨꯝ ꯐꯖꯅ ꯄꯤꯌꯦ ꯑꯗꯨꯝ ꯑꯩꯖꯣ ꯑꯩꯈꯣꯏ ꯄꯔꯥꯊꯥꯒ ꯄꯤꯌꯦꯕꯀꯣ꯫
ꯑꯩꯅ ꯆꯥꯕꯖꯤꯗꯤ꯫
ꯃꯣꯏ ꯑꯗꯨꯝꯕ ꯏꯟꯖꯥꯡꯗꯤ ꯃꯥꯟꯅꯔꯝꯃꯣꯏ ꯌꯦꯟ ꯊꯣꯡꯕꯒꯨꯝꯕ ꯑꯣꯏꯔꯁꯨ ꯃꯥꯟꯅꯔꯝꯃꯣꯏꯅꯦ꯫
ꯑꯁ ꯃꯣꯏ ꯌꯦꯟ ꯊꯣꯡꯕꯅꯤ ꯒꯥꯏꯅ ꯄꯤꯔꯛꯏ꯫ ꯗꫭ ꯁꯤꯜꯂꯦꯕ ꯌꯥꯝꯅ꯫ ꯈꯥꯃꯦꯟꯁꯤꯟꯕ ꯌꯥꯝ ꯊꯥꯛꯄ ꯃꯥꯜꯂꯦ ꯃꯣꯏꯗꯣ꯫
ꯄꯥꯝꯗꯤ ꯆꯕꯅꯤ꯫
ꯁꯠꯂꯦ ꯌꯦꯟꯁꯥꯡꯗꯤ꯫ ꯌꯥꯝ ꯁꯤꯜꯂꯤ ꯑꯗꯨꯝ ꯆꯥꯗ ꯌꯥꯗꯕꯅꯤꯅ ꯆꯥ꯫ ꯀꯗꫭ ꯑꯈꯣꯏꯒꯤ꯫ ꯒꯤꯗꯤ ꯆꯥꯛꯁꯦ ꯐꯨꯠꯇꯣꯛ ꯑꯒ ꯑꯗꯨꯝ ꯃꯨꯟꯕꯤꯅꯤꯗꯣ
ꯍꯣꯏꯅꯦ꯫
ꯆꯥꯛꯇꯤ ꯑꯈꯣꯏ ꯐꯅꯥꯝ ꯂꯩꯌꯦ ꯃꯩꯇꯩ ꯃꯆꯥ ꯐꯅꯥꯝ ꯂꯩꯕꯅꯤꯅ ꯆꯥꯛ꯫ ꯇꯤ ꯑꯅꯝꯕꯅ ꯆꯥꯛꯅ ꯑꯅꯝꯕ ꯆꯥꯏꯗ꯫
ꯅꯣꯏ ꯑꯗꯨꯝ ꯅꯣꯏ ꯌꯥꯥꯗ꯭ꯔꯣ꯫
ꯇꫭ ꯑꯁ꯫ ꯑꯈꯣꯏ ꯏꯟꯗꯛꯁꯟ ꯂꯩꯔꯤꯅꯦ ꯍꯟꯇꯛ ꯏꯟꯗꯛꯁꯟ ꯑꯃ ꯂꯩꯁꯜꯂꯦ ꯑꯗꯨꯒ ꯃꯣꯏꯒꯤꯗꯤ꯫ ꯌꯦꯟꯁꯦ ꯑꯗꯨꯝ ꯀꯣꯛꯑꯒ ꯑꯗꯨꯝ ꯌꯣꯜꯂꯤꯗꯅ꯫
ꯍꯣꯏꯅꯦ ꯃꯄꯨ ꯌꯥꯎꯗꯕꯤꯗꯣ꯫
ꯑꯥ ꯀꯤꯂꯣꯗ ꯍꯣꯡꯉꯦ ꯆꯥꯝ ꯀꯨꯟꯒ ꯄꯤꯌꯦꯕꯀꯣ꯫ ꯂꯨꯄꯥ ꯆꯥꯝ ꯀꯨꯟ ꯄꯤ ꯑꯗꯨꯗꯣ ꯑꯗꯨꯝ ꯑꯥꯎ꯫ ꯍꯣꯏ꯫ ꯑꯗꯨꯝ꯫ ꯁꯜꯂꯦ ꯑꯗꯣ ꯑꯈꯣꯏ ꯑ ꯁꯤꯗ ꯂꯩꯕ ꯑꯈꯣꯏ ꯀꯥꯡꯒꯨꯉꯩꯒꯤꯗꯤ꯫ ꯀꯃꯥꯏꯅ ꯇꯧꯒꯦꯗ ꯌꯦꯟꯁꯦ ꯈꫭꯏ ꯀꯥꯡꯕꯨ ꯂꯥ꯫ ꯀꯅꯦꯒ ꯍꯥꯏ ꯍꯥꯏꯔꯗꯤ ꯑꯗꯨꯝ ꯀꯥꯝꯕꯤꯔꯝꯃꯦꯕ ꯃꯣꯏꯅ ꯃꯇꯨ ꯈꯣꯛꯑꯒ ꯏꯁꯀꯤꯟ ꯌꯥꯎꯕꯤꯗꯣ꯫ ꯎꯝ ꯍꯥꯏꯅꯔꯒ꯫
ꯑꯁ ꯆꯤꯛꯀꯟ ꯁꯦꯟ ꯃꯃꯜ ꯂꯣ ꯑꯗꯨꯝ꯫ ꯆꯞ ꯃꯥꯟꯅꯅ ꯑꯗꯨꯝ ꯄꯤꯔꯛꯑꯦꯗ ꯈꯪꯅꯔꯦꯑꯦ ꯍꯧꯖꯤꯛꯇꯤ ꯑꯈꯣꯏꯒꯤ ꯃꯣꯏꯅꯒ ꯑꯈꯣꯏ ꯁꯨꯇꯤ ꯂꯩꯕ ꯀꯥꯟꯗꯣ꯫
ꯑꯥ꯫
ꯑꯗꯨꯗꯒ ꯑꯁ ꯑꯩꯈꯣꯏ ꯀꯥꯔꯟꯗꯤ ꯂꯣꯏꯕꯅꯤ꯫ ꯇ ꯍꯥꯏꯗꯤ ꯑ ꯄꯨꯂꯞ ꯀ ꯊꯣꯛꯑꯒ ꯀꯣ ꯀꯤꯆꯟ ꯆꯤꯀꯟ ꯁꯦꯟ꯫ ꯗꯔꯗꯨꯗ ꯀꯔꯤ ꯀꯃꯥꯏꯅꯒ ꯇꯧꯒꯦꯗꯨꯗ꯫ ꯑꯗꯨꯝ ꯌꯥꯎꯁꯟꯕꯤꯅꯦꯕ ꯌꯥꯎꯁꯟꯕꯗꯤ ꯂꯩꯗꯅ꯫ ꯈꯪꯅ ꯆꯥꯟꯅ ꯃꯇꯦꯡꯒ ꯄꯥꯡꯖꯜꯂꯒ ꯃꯣꯏꯅꯒ꯫ ꯑꯣꯗꯔꯒ ꯐꯅꯥꯝ ꯂꯥꯛꯄ ꯀꯥꯟꯗꯗꯤ ꯑꯩꯈꯣꯏꯒꯤꯗꯣ ꯀꯥꯝꯕꯤꯌꯨꯒ ꯌꯥꯗꯦꯕꯀꯣ
ꯀꯣꯏꯅꯦ ꯅꯣꯏꯗ ꯑꯗꯨ ꯅꯣꯢꯅ ꯁꯦꯝꯃꯦ
ꯎꯝ ꯑꯩꯈꯣꯏꯅꯒ ꯁꯦꯝꯖꯜꯂꯦ
ꯍꯦ
ꯑꯗ ꯅꯣꯏ ꯄꯣꯅꯤ ꯃꯣꯢꯗꯤꯉꯣ
ꯊꯕꯛ ꯇꯧꯕ ꯌꯥꯎꯒꯤꯅꯤꯀꯣ ꯑꯗꯨ ꯑꯣꯢꯅ
ꯑꯁ ꯈꯪꯗꯦꯉꯣ ꯑꯩ ꯃꯣꯏ ꯀꯝꯄꯅꯤ ꯂꯩꯔꯤ ꯃꯌꯥꯝꯗꯨꯅꯒ ꯍꯌꯦꯡ ꯑꯩ ꯁꯦꯂꯦꯛꯁꯟ ꯐꯪꯍꯧꯗꯗꯤ ꯑꯩ
ꯑꯩꯅ ꯍꯥꯏꯗꯨꯏꯅꯤ ꯃꯃꯥꯡꯗ ꯑꯣꯇꯣ ꯊꯧꯔ ꯂꯩꯒꯅꯦ ꯑꯗꯣ ꯑ ꯑꯁ ꯅꯣꯛꯅꯤꯡꯒ꯭ꯔꯖꯥꯅꯦ ꯃꯣꯏꯒꯤ ꯕꯦꯔꯥꯅꯦ ꯃꯣꯏꯁꯦꯉꯣ ꯑꯩꯈꯣꯏꯒꯤ ꯒꯥꯔꯤꯒꯍꯥꯡ ꯄꯤꯅꯦ ꯏꯁꯀꯤꯟ ꯌꯥꯎꯔꯒ ꯆꯥꯕꯁꯦ ꯍꯥꯎꯔꯥ ꯍꯪꯉꯦꯕꯀꯣ ꯑꯩꯈꯣꯏꯅ ꯁꯤꯒꯤ ꯌꯥꯎꯔꯤꯕ ꯐꯦꯠꯁꯤꯗꯒꯤ ꯑꯗꯨꯝ ꯑꯩꯈꯣꯏ ꯃꯍꯥꯎ ꯌꯥꯝ ꯐꯪꯉꯦꯅ ꯍꯥꯏꯌꯦ
ꯎꯝ
ꯑꯗꯒꯤ ꯃꯣꯢ ꯍꯥꯢꯄꯣꯠꯅꯤ ꯀꯦꯖꯤ ꯇꯣꯉꯥꯟꯅ ꯂꯣꯏ ꯂꯧꯔꯣ ꯂꯣꯏꯅ ꯄꯤꯕꯤꯔꯛꯀꯦ ꯐ꯭ꯔꯤꯗ ꯄꯤꯒꯦ ꯁꯤ ꯅꯤꯀꯣ ꯃꯣꯏ ꯃꯔꯤꯟꯗꯨ ꯆꯥꯗꯦꯗꯅ ꯑ ꯃꯔꯤꯟꯒꯤꯗꯤ ꯌꯥꯝ ꯂꯩꯌꯦ ꯑꯩꯈꯣꯏꯗ ꯃꯣꯏꯅ ꯁꯪꯉꯛ ꯅꯪ ꯁꯦꯝꯃꯒ ꯐꯖꯅ ꯄꯤꯕꯤꯔꯛꯑꯦꯕ ꯑꯩꯈꯣꯏꯅꯃꯨꯛ ꯊꯨꯝ ꯊꯥꯎ ꯀꯩ ꯇꯧꯔꯒ ꯐꯖꯅ ꯅꯩꯈꯥꯏꯔꯒ ꯑꯃꯨꯛ ꯉꯧꯕꯤꯅꯤꯗꯣ ꯍꯥꯥ
ꯁꯦꯝꯕꯩ ꯄꯩꯁꯥꯗꯤ
ꯁꯦꯝꯕꯩ ꯄꯩꯁꯥꯁꯦ ꯃꯣꯏ ꯑꯗꯨꯝ ꯂꯨꯄꯥ ꯇꯔꯥ ꯀꯨꯟ ꯃꯣꯏꯗꯤ ꯑꯗꯨꯝ ꯐꯩꯗꯦ ꯌꯥꯝꯅ ꯑꯗꯨꯝ ꯂꯨꯄꯥ ꯀꯨꯟꯒꯍꯧꯕ ꯇꯔꯥꯒ ꯑꯗꯨꯃꯥꯏꯅ ꯂꯧꯍꯧꯋꯦ ꯁꯦꯝꯕꯤꯔꯛꯄꯒꯤ ꯑꯥ
ꯀ ꯌꯨꯝꯅ ꯀꯔꯝ ꯀꯥꯟꯗ ꯊꯣꯛꯂꯛꯀꯦ ꯈꯜꯂꯤꯕ ꯁꯨꯇꯤ ꯐꯪꯕ꯭ꯔꯣ ꯍꯂꯣ ꯌꯨꯝ ꯀꯔꯝ ꯀꯥꯟꯗ ꯊꯣꯛꯂꯛꯇꯣꯏꯅꯣ ꯑꯗꯨꯗꯤ ꯐꯪꯗ꯭ꯔꯣ
ꯑꯁ ꯌꯨꯝꯁꯦ ꯊꯣꯛꯇ꯭ꯔꯤ
ꯍ
ꯊꯣꯛꯣꯡꯅꯤꯡꯉꯦꯛꯀꯅꯣ ꯍꯥꯏ ꯀꯣꯝꯔꯏꯌꯦ ꯑ ꯑꯗꯨꯝ ꯂꯩꯌꯣ ꯌꯨꯝ
ꯍ ꯑꯗꯨꯗꯣ ꯆꯥꯗꯣ
ꯒ ꯀꯩꯗꯧꯗꯦ ꯈꯪꯗꯦ ꯍꯔꯥꯎ ꯀꯨꯝꯍꯩꯒꯤꯗꯤ ꯑꯩꯁꯨ ꯌꯥꯝ ꯌꯥꯎꯅꯤꯡꯕꯅꯦ ꯑꯗꯣ ꯌꯥꯎ ꯐꯪꯗ꯭ꯔꯦꯅꯦ ꯁꯤꯗ ꯑꯗꯨꯝ ꯆꯍꯤ ꯃꯔꯤꯗꯤ ꯈꯤꯇꯪ ꯈꯥꯡꯉꯣꯅ ꯍꯥꯏꯗꯤ
ꯎ
ꯊꯣꯛꯂꯛꯈꯤꯗ꯭ꯔꯦ ꯍꯟꯗꯛ ꯆꯩꯔꯥꯎꯕꯁꯨ ꯊꯣꯛꯂꯛꯈꯤꯗ꯭ꯔꯦ ꯌꯥꯎꯁꯪꯁꯨ ꯊꯣꯛꯂꯛꯈꯤꯗ꯭ꯔꯦ
ꯑꯗꯨ ꯍꯟꯗꯛꯁꯨ ꯁꯨꯇꯤ ꯐꯪꯗꯣ ꯅꯣꯏ ꯆꯨꯇꯤꯗꯤ ꯐꯪꯉꯃ ꯅꯣꯏ ꯁꯣ ꯁꯦꯃꯤꯁꯇꯔ ꯀꯌꯥ ꯌꯧꯔꯒꯦ
ꯑꯩꯈꯣꯏꯒꯤ ꯊꯥꯔꯠ ꯌꯧꯔꯦ
ꯑꯣ ꯑꯣꯜꯔꯗꯤ ꯅꯪ ꯁꯨꯇꯤ ꯐꯪꯉꯝꯒꯅꯤꯅꯦ ꯃꯃꯥꯡꯁꯨ
ꯁꯨꯇꯤ ꯍꯟꯗꯛ ꯍꯟꯗꯛ ꯑꯦꯛꯖꯥꯝ ꯇꯧꯗꯣꯔꯦ ꯀꯨꯏꯗ꯭ꯔꯦ ꯑ ꯃꯃꯥꯡꯗ ꯑꯦꯛꯖꯥꯝ ꯃꯃꯥꯡꯗ ꯁꯨꯇꯤ ꯑ ꯀꯔꯤꯃꯨꯛ ꯄꯤꯌꯦ ꯅꯨꯃꯤꯠ ꯀꯨꯟꯅꯤꯃꯨꯛ ꯄꯤꯑꯕꯕꯣ
ꯑ
ꯑꯗꯣ ꯑꯦꯛꯖꯥꯝ ꯍꯧꯔꯝꯗꯥꯏꯒꯤ ꯍꯥꯏꯇꯥꯔꯦ ꯑꯗꯣ ꯑꯩ ꯌꯨꯝꯗ ꯊꯣꯛꯂꯛꯀꯦꯅ ꯍꯥꯏꯕ ꯀꯥꯟꯗ ꯑꯦ ꯑꯦꯛꯖꯥꯝ ꯇꯧꯗꯣꯔꯔꯕꯅꯤꯅ ꯊꯣꯛꯂꯛꯑꯅꯨ ꯑꯗꯨ ꯂꯣꯏꯔꯦ ꯑꯦꯛꯖꯥꯝ ꯍꯌꯦꯡ ꯂꯣꯏꯔꯀꯥꯟꯗ ꯑꯃꯨꯛ ꯁꯨꯔꯇꯤ ꯐꯪꯒꯅꯤ ꯑꯗꯨꯀꯥꯟꯗ ꯊꯣꯛꯂꯛꯑꯣ ꯍꯟ ꯗꯛꯇꯤꯅ ꯍꯥꯏꯔꯛꯑꯦ
ꯑꯗꯨ ꯏꯂ ꯑꯦꯛꯖꯥꯝ ꯃꯉꯥꯡꯒꯤ ꯃꯇꯨꯡꯗꯗꯤ ꯑꯦꯛꯖꯥꯝ ꯞꯀꯨꯟꯗ꯭ꯔ ꯍꯥꯏꯖꯦ
ꯏꯟꯖꯥꯡ ꯑꯗꯨꯝ ꯐꯪꯉꯦ
ꯑꯗꯨꯅ ꯅꯨꯃꯤꯠꯀꯥꯅꯤꯝ ꯐꯪꯉꯤꯕ
ꯑꯥ ꯊꯥꯃꯨꯛ ꯄꯤꯌꯦ ꯃꯣꯏꯅ
ꯑꯗꯨꯗꯤ ꯌꯥꯔꯦ ꯀꯩꯅꯣ ꯑꯗꯨꯀꯥꯟ ꯊꯣꯛꯂꯛꯄ
ꯌꯥꯏꯌꯦ
ꯑꯗꯨꯅꯦ ꯑꯨꯗꯕꯖꯨ ꯀꯨꯏꯔꯦ ꯆꯪꯒꯤꯕꯗꯒꯤꯖꯨ ꯀꯔꯤꯝ ꯍꯥꯏꯅꯈꯤꯗ꯭ꯔꯦ ꯑꯗꯨꯝ
ꯑꯁ ꯑꯩ ꯌꯥꯝ ꯍꯣꯡꯉꯦꯗ ꯁꯝꯒ ꯑꯝꯕꯥꯎ ꯌꯥꯎ ꯗ꯭ꯔꯦꯗ ꯚꯥꯏ ꯈꯔꯒ ꯇꯥꯡꯉꯒ ꯂꯩ ꯑꯁ ꯈꯪꯗꯦ ꯃꯤꯗꯤ ꯃꯁꯝ ꯁ꯭ꯋꯥꯏꯗ ꯂꯩꯔꯤꯉꯩꯁꯦ ꯃꯣꯏ ꯍꯣꯏ ꯀꯔꯤꯉꯩꯁꯦ ꯑꯇꯣꯞꯄ ꯃꯤꯉꯩꯁꯦ
ꯎꯝ ꯎꯝ
ꯁꯝ ꯃꯣꯏꯗꯤ ꯐꯩꯌꯦꯕ ꯑꯩꯈꯣꯏ ꯑꯩꯈꯣꯏ ꯈꯪꯗꯦ ꯀꯃꯥꯏꯅ ꯇꯧꯔꯤꯅꯣ ꯀꯦꯜꯂꯤꯅꯣ ꯈꯪꯗꯦ ꯁꯝꯍꯥꯎꯗ꯭ꯔꯦ ꯍꯥꯥ
ꯖꯂꯕ
ꯏꯁꯤꯡ ꯆꯥꯟꯅꯗꯕꯩꯔ ꯅꯠꯇ꯭ꯔꯒꯅ ꯑꯈꯣꯏꯒꯤ ꯐꯥꯗꯔꯒꯤ ꯔꯦꯗꯤꯇꯤ ꯂꯧꯕꯩꯔꯥ
ꯑꯣ ꯅꫭꯏꯄꯥꯖꯨ ꯑꯗꯨꯝ ꯀꯦꯜꯂꯤꯗꯅ ꯁꯝꯗꫭ ꯑꯣꯏꯔꯝ ꯃꯅꯤ ꯑꯣꯏꯔꯝ ꯃꯅꯤ
ꯑꯥ
ꯑ
ꯑꯥ
ꯊꫭꯛꯂꯝꯗꯥꯏ ꯍꯥꯏꯔꯛꯑꫭ
ꯍꯥꯏꯔꯛꯀꯦ ꯍꯥꯏꯛꯀꯦ ꯑꯩ ꯊꯣꯛꯂꯛꯑꯀꯥꯟꯗ
ꯀꯦ
ꯑ
ꯎꯝ ꯍꯣ ꯍꯣ ꯍꯣ ꯇꯧꯊꯣꯛꯑꫭ ꯇꯧꯊꫭꯛꯑꫭ
ꯍꯣ ꯍꯣ ꯐꯔꯦ ꯐꯔꯦ ꯚꯥꯏ ꯑꯗꯨꯗꯤ ꯑꯗꯨꯝ ꯄꯥꯎ ꯐꯥꯎꯅꯁꯤꯀꯣ ꯑ ꯊꯝꯃꯦ ꯊꯝꯃꯦ